ꯍꯜꯂꯣ
ꯍꯂꯣ
ꯇꯥꯔꯕꯔꯣ
ꯇꯥꯏ ꯇꯥꯏꯌꯦ ꯆꯥꯛꯆꯔꯕꯣ
ꯆꯥꯗꯏꯗ
ꯀꯩꯗꯧꯔꯝꯕꯅꯣ ꯆꯥꯗꯔꯤꯌꯦ
ꯇꯨꯝꯃꯒ ꯂꯩꯌꯦꯦ ꯍꯧꯖꯤꯛꯇꯤ
ꯑꯣ ꯀꯩꯅꯣ ꯆꯥꯛ ꯆꯥꯗ꯭ꯔꯤꯉꯩꯗ ꯇꯨꯝꯈ꯭ꯔꯒꯦ ꯍꯥꯏꯕ꯭ꯔꯣ
ꯉꯁꯤꯒꯤꯗꯤ ꯆꯥꯔꯔꯣꯏꯅ ꯇꯨꯝꯈ꯭ꯔꯕꯅꯦ
ꯎꯝ ꯀꯩꯗꯧꯔꯒꯦ ꯀꯔꯤ ꯆꯥꯁꯤꯜꯂꯨꯔꯒꯦ ꯆꯥꯛ ꯆꯥꯅꯤꯡꯗ꯭ꯔꯤ ꯁꯤꯕꯣ
ꯉꯁꯥꯏꯗ ꯁꯤꯡꯖꯨ ꯆꯥꯁꯤꯜꯂꯨꯔꯦ ꯑꯗꯨꯒꯤ ꯆꯥꯅꯤꯡꯗ꯭ꯔꯕ ꯎ
ꯑꯗꯣ ꯅꯪꯉꯣꯟꯗ ꯑꯩꯀ꯭ꯋꯥ ꯑꯝꯇꯪ ꯍꯪꯒꯦꯗꯅ
ꯍꯣꯏ ꯍꯪꯉ
ꯅꯪꯁ ꯑꯩꯈꯣꯏꯒꯤ ꯒꯤ ꯔꯣꯃꯩꯖꯥꯇ ꯆꯤꯅꯤꯀꯣ
ꯃꯥꯅꯦ
ꯎꯝ ꯑꯩꯗꯤ ꯑꯩꯕꯨꯗꯤ ꯈꯪꯕ꯭ꯔꯥ
ꯈꯪꯗꯦꯗ ꯑꯩꯈꯣꯏꯒ ꯃꯥꯟꯅꯔꯕꯗꯤ
ꯍꯣꯏꯅꯦ ꯅꯣꯏꯒ ꯃꯥꯟꯅꯩꯅꯦ ꯃꯥꯟꯅꯕꯇ ꯅꯠꯇꯦ ꯁꯥꯒꯩ ꯐꯥꯎꯕ ꯃꯥꯟꯅꯩꯅꯦꯍ ꯁꯒꯩ ꯐꯕ ꯃꯅ
ꯀꯥꯅꯦ ꯑꯗꯨꯗꯅ
ꯎꯝ ꯑꯗꯨꯅ ꯍꯦꯛ ꯐꯩꯀꯣ ꯑꯗꯨ ꯑꯣꯏꯔꯗꯤ ꯋꯥꯔꯤꯁꯤꯁꯨ ꯆꯥ ꯗꯤ ꯑꯩ ꯋꯥꯂꯤ ꯌꯦ ꯂꯩꯔꯗꯤ ꯆꯥꯔꯅꯤ ꯄꯨꯡ ꯃꯥꯄꯟ ꯃꯈꯥꯏꯔꯗ ꯆꯥꯏ ꯑꯩꯈꯣꯏꯗꯤ ꯈ ꯊꯦꯡ ꯊꯦꯡꯅꯀꯣ ꯉꯥꯛꯊꯦꯡ ꯊꯦꯡꯅ ꯂꯩꯔꯒ ꯆꯥꯏ ꯑꯗꯨꯒꯤ ꯀꯥꯏꯗ ꯂꯩꯒꯦ ꯍꯧꯖꯤꯛꯄꯣ ꯑꯩꯗꯤ ꯏꯝꯐꯥꯜꯗ ꯑꯗꯨꯝ ꯂꯩꯌꯦ
ꯑꯩꯗꯤ ꯑꯩꯈꯣꯏ ꯀ ꯑꯩꯈꯣꯏꯒꯤ ꯈ꯭ꯋꯥꯏꯗꯒꯤ ꯁꯥꯕ ꯃꯐꯝꯗꯣ ꯈꯪꯕ꯭ꯔꯥ
ꯑꯩꯈꯣꯏꯒꯤ ꯈ꯭ꯋꯥꯏ ꯁꯥꯕ ꯍꯥꯏꯗꯤ
ꯑꯩꯈꯣꯏ ꯖꯥꯇꯤꯒꯤ
ꯑꯣ ꯑꯣ
ꯆꯤꯡꯒꯤ ꯆꯤꯡꯒꯤ ꯃꯔꯛꯇ ꯈ꯭ꯋꯥꯏꯗꯒꯤ ꯁꯥꯕ ꯃꯐꯝꯗꯣ
ꯐ ꯈꯪꯗ꯭ꯔꯦꯅ ꯍꯦ ꯆꯤꯡ ꯑꯩꯈꯣꯏꯒꯤ ꯂꯝꯁꯤ ꯌꯥꯝꯃꯟꯕꯅꯤꯅ
ꯌꯦꯟꯅ ꯍꯥꯎꯗꯣ ꯌꯦꯟꯅ ꯍꯥꯎꯗꯣ
ꯑꯦꯟꯅ
ꯎꯝ ꯂꯤꯇꯔ ꯃꯉꯥꯅꯦ
ꯑꯣ ꯑꯣ ꯑꯣ ꯑꯆꯥ ꯑ ꯑꯩ ꯒ꯭ꯌꯥꯟ ꯇꯥꯔꯦ ꯑꯩ ꯒ꯭ꯌꯥ ꯇꯔꯦ ꯑꯣ ꯑꯗꯨꯗꯒꯤ ꯑꯣꯏꯔꯦ ꯑꯣ ꯑꯩꯗꯤ ꯑꯆꯥ ꯑꯠꯆꯥ ꯑꯩꯗꯤ ꯑꯩꯈꯣꯏꯒꯤ ꯇꯝꯄꯥꯛꯇ ꯂꯩꯌꯦ
ꯇꯝꯄꯥꯛꯀꯤ ꯃꯤꯔꯣ
ꯑꯣ ꯇꯝꯄꯥꯛꯀꯤ ꯃꯤꯅꯦ ꯑꯗꯣ ꯑꯩꯒꯤꯁꯨ ꯏꯄꯥ ꯀꯩꯅꯣꯈꯣꯏꯗꯤ ꯆꯤꯡꯗꯒꯤꯅꯦ ꯍ
ꯑ ꯆꯤꯡꯒꯤ ꯀꯔꯝ ꯀꯥꯏ ꯋꯥꯏꯒꯦꯔꯣ
ꯆꯤꯡꯁꯦ ꯑꯩꯈꯣꯏꯒꯤ ꯃꯆꯤꯌꯥ ꯂꯣꯝꯗꯒꯤꯅꯦ
ꯑꯦꯁ ꯑꯩꯁꯨ ꯑꯗꯨꯗꯤ
ꯑ ꯑꯁꯦꯡꯕ ꯑꯣꯏ
ꯑ ꯅꯪ ꯍꯧꯖꯤꯛ ꯂꯩꯔꯤꯕꯁꯦ ꯀꯔꯝꯕ ꯀꯔꯝꯕꯗ꯭ꯔꯥ
ꯑꯩꯁꯦ ꯇꯝꯄꯥꯛꯀꯤ ꯍꯥꯏꯒꯦ ꯍꯥꯏꯒꯦ ꯍꯥꯏꯒꯦꯀꯣ ꯄꯨꯟꯅ ꯇꯒꯣ ꯇꯝꯄꯥꯛꯀꯤ ꯆꯤꯡ ꯇꯝꯄꯥꯛꯀꯤ ꯆꯤꯡꯗ ꯂꯩꯌꯦꯦ ꯇꯝꯄꯥꯛꯀꯤ ꯆꯤꯡ ꯈꯪꯕ꯭ꯔꯥ
ꯈꯪꯉꯤ ꯈꯪꯉꯤ ꯂꯨꯔꯤ ꯑꯩꯈꯣꯏ ꯍꯪꯕ꯭ꯔꯥ
ꯍꯥ
ꯂꯨꯔꯤ ꯍꯈꯣꯏ ꯈꯪꯕ
ꯂꯨꯍꯤ ꯑꯗꯨꯗꯤ ꯈꯪꯗꯦ
ꯂꯨꯔꯤ ꯍꯥꯏꯕ
ꯂꯨꯔꯤꯗꯤ ꯈꯪꯗꯦ
ꯑꯣ ꯍꯥꯏꯔꯛꯑꯅꯦ ꯅꯪ ꯍꯥꯏꯒꯗꯕꯗꯣ
ꯀꯔꯤꯅꯣ ꯑꯩ ꯍꯥꯏꯒꯦ ꯇꯧꯕꯗꯣ ꯀꯥꯎꯈ꯭ꯔꯦ ꯑꯃꯨꯛ
ꯅꯪꯒꯤ ꯂꯩꯐꯝꯗꯣ
ꯑꯣ ꯑꯩꯒꯤ ꯂꯩꯐꯝꯗꯣ ꯁꯤꯒꯤ ꯆꯤꯡꯒꯤ ꯇꯝꯄꯥꯛꯇꯅꯦꯕ ꯇꯝꯄꯥꯛꯀꯤ ꯆꯤꯡꯗꯅꯦꯕꯀꯣ ꯂꯩꯕꯗꯨꯣ ꯍꯣꯏ ꯍꯣꯏ ꯍꯣꯏ ꯑꯗꯨꯒꯤ ꯂꯩ ꯑꯗꯨꯒꯤ ꯃꯥꯒꯤ ꯃꯈꯥꯗ ꯂꯝꯕꯤ ꯆꯪꯉꯒ ꯂꯩꯕꯗꯨ
ꯃꯅꯤꯡꯒꯤꯗꯨꯔꯥ ꯑꯩꯈꯣꯏ ꯑꯩꯈꯣꯏ ꯈꯨꯟ ꯁꯤꯕꯥꯥꯏ ꯀꯦꯝ ꯃꯅꯤꯡꯗ ꯑꯩꯈꯣꯏ ꯈꯨꯜ ꯂꯩꯕꯗꯨꯔꯣ
ꯍꯣꯏ ꯍꯣꯏ ꯍꯣꯏ ꯍꯣꯏ
ꯑ
ꯑꯗꯨꯗꯅꯦ
ꯑ ꯑ
ꯑꯗꯨꯗꯤ ꯑꯩꯈꯣꯏꯒꯤ ꯁꯤꯗ ꯂꯩꯕ ꯃꯤꯁꯤꯡꯁꯤꯦ ꯑꯩꯈꯣꯏꯒꯤ ꯃꯆꯦꯡꯒꯤ ꯃꯤ ꯑꯣꯔꯤꯖꯤꯅꯦꯜ ꯑꯌꯥꯝꯕ ꯑꯁꯤꯗ ꯂꯩꯌꯦ ꯏꯝꯐꯥꯜꯗ
ꯑ
ꯑꯩꯁꯨ ꯃꯆꯤꯡ ꯆꯠꯇ꯭ꯔꯤꯌꯦ ꯆꯠꯀꯦꯗꯤ ꯈꯜꯂꯦ ꯑꯗꯣ ꯆꯠꯅꯤꯡꯉꯥꯏꯁꯦ ꯊꯥꯏꯅꯒꯤ ꯑꯍꯟꯁꯤꯡꯁꯨ ꯂꯩꯇ꯭ꯔꯕꯅꯤꯅꯀꯣ ꯍꯧꯖꯤꯛꯇꯤ ꯊꯤꯕꯗꯨꯁꯨ ꯋꯥꯒꯗꯧꯕ
ꯎ ꯂꯥꯛꯎꯅꯦ ꯑꯗꯨꯝ
ꯍꯣꯏ ꯂꯥꯛꯄꯕꯨꯗꯤ ꯂꯥꯛꯄ ꯌꯥꯏ ꯑꯗꯣ ꯍꯧꯖꯤꯛꯇꯤ ꯏꯔꯥꯡ ꯐꯠꯇꯕꯅꯤꯅ ꯆꯠꯂꯗꯤ ꯍꯣꯔꯦꯟ ꯂꯝꯕꯤꯗ ꯐꯔ ꯄꯅꯤꯒꯗꯤ ꯐꯔꯛ ꯇꯑꯅ
ꯍꯣꯏ ꯑꯗꯨꯕꯨꯗꯤ ꯌꯥꯎꯋꯦ ꯀꯩꯅꯣ ꯝꯅ ꯍꯣꯏ ꯑꯁ
ꯎꯝ ꯑꯗꯨꯝ ꯃꯊꯪ ꯃꯊꯪ ꯊꯤꯅꯔꯗꯤ ꯂꯣꯏ ꯈꯪꯅꯕ ꯉꯥꯛꯇꯅꯤꯗ
ꯍꯧꯖꯤꯛ ꯈꯨꯟꯗ ꯂꯩꯕ꯭ꯔꯣ
ꯍꯣꯏ ꯑꯩ ꯈꯨꯟꯗ ꯂꯩꯌꯦꯦ ꯍ ꯉꯁꯤꯁꯦ ꯏꯁꯣꯔꯅ ꯆꯥꯟꯕꯤꯕ ꯍꯥꯏꯒꯗ꯭ꯔꯥ ꯀꯩ ꯃꯆꯤꯟ ꯃꯅꯥꯎꯁꯦ ꯑꯃꯨ ꯀꯩ ꯃꯆꯤꯟ ꯃꯅꯥꯎꯁꯦ ꯉꯁꯤꯗꯤ ꯊꯦꯡꯅꯔꯦ
ꯆ
ꯀ ꯀꯩ ꯃꯆꯤꯟ ꯃꯅꯥꯎ ꯍꯧꯔꯛꯐꯝ ꯂꯥꯞꯅ ꯂꯩꯈꯤꯕꯗꯣ ꯉꯁꯤꯗꯤ ꯑꯃꯨꯛ ꯊꯦꯡꯅꯔꯦ ꯂꯥꯁꯥꯁꯇ ꯇꯥ ꯂꯥꯁꯇ ꯇꯥꯟꯖꯥꯗꯒꯗꯤ ꯃꯔꯤ ꯃꯇꯥ ꯑꯃꯨ ꯑꯣ ꯅꯪ ꯅꯥꯕ ꯃꯔꯤ ꯃꯇꯥ ꯑꯃꯨꯛ ꯁꯣꯏꯅ ꯑꯣꯏꯔꯝꯅꯤ ꯌꯦꯡꯉꯣ
ꯁꯜ꯭ꯔꯣꯏ
ꯑꯩꯈꯣꯏꯁꯨ ꯀꯩꯅꯤ ꯅꯣꯏꯁꯨ ꯀꯩꯅꯤ ꯑꯗꯨ ꯑꯣꯏꯗꯤ ꯀꯩ ꯃꯆꯤꯟ ꯃꯅꯥꯎ ꯑꯩꯈꯣꯏ ꯐꯦꯃꯤꯂꯤ ꯁꯣꯏꯗ ꯇꯥꯔꯅꯦꯕ ꯀꯤꯁꯟ ꯈꯪꯗꯦꯗ
ꯏꯁ
ꯅꯪꯅ ꯍꯥꯏꯕ ꯃꯤꯁꯤꯡꯁꯦ ꯑꯩꯅ ꯈꯪꯗꯕ ꯉꯥꯛꯇꯅꯤꯗ
ꯈꯨꯟꯗ ꯂꯩꯌꯦꯗꯤ ꯍꯥꯏ ꯈꯨꯟꯒꯤ ꯃꯤ ꯍꯥꯏꯔꯁꯨ ꯈꯪꯗꯦ ꯍꯥꯏꯅꯤ
ꯂꯀꯤꯁꯟ ꯀꯧꯕ ꯑꯩꯈꯣꯏꯁꯨ ꯆꯤꯡꯒꯤ ꯈꯨꯟꯗ ꯂꯩꯇꯦ
ꯂꯩꯔꯤꯉꯉꯩꯗ ꯋꯥꯔꯤ ꯐꯖꯅ ꯁꯥꯟꯅꯔꯗꯤ ꯈꯪꯒꯅꯤ
ꯅꯪꯅ ꯈꯜꯂꯤꯁꯦ ꯆꯤꯡꯁꯤꯒ ꯑꯩꯅ ꯈꯜꯂꯤꯁꯦ ꯆꯤꯡꯁꯤꯒ ꯑꯃꯨꯛ ꯑꯣꯟꯅꯔꯝꯒꯅꯤꯀꯣ
ꯑꯁ ꯑꯣꯅꯗꯤꯗ ꯁꯤꯦꯕꯥꯏ ꯀꯦꯞ ꯂꯩꯕ ꯃꯟꯇ꯭ꯔꯤ ꯄꯨꯈ꯭ꯔꯤꯒꯤ ꯀꯩꯅꯣꯗꯨꯗ ꯑꯗꯨꯗ ꯆꯪꯉꯨꯗꯨ ꯅꯠꯇ꯭ꯔꯣ
ꯅꯠꯇꯦ ꯑꯗꯨ ꯅꯠꯇꯦ ꯑꯩꯅ ꯍꯥꯏꯔꯤꯁꯦ ꯇꯣ ꯑꯩꯅ ꯍꯥꯏꯗ꯭ꯔꯥꯣꯏ ꯑꯗꯨꯝ ꯌꯥꯎꯔꯦꯅ
ꯑꯗꯨꯗꯤ ꯀꯥꯏ ꯋꯥꯏꯒꯦꯔꯣ
ꯑꯩꯅ ꯍꯥꯏꯔꯤꯁꯤꯅ ꯀꯩꯅꯣꯒꯤ ꯑ ꯑꯩꯈꯣꯏꯒꯤ ꯀꯩ ꯍꯥꯏꯁꯤꯔꯥ ꯃꯦꯟ ꯔꯣꯠꯀꯤ ꯃꯅꯥꯛꯇ ꯂꯩꯕꯗꯨꯣ
ꯒꯦꯠ ꯂꯩꯕꯗꯣ
ꯍꯣꯏ ꯍꯣꯏ
ꯑꯣ ꯑꯣ ꯈꯪꯉꯦ ꯈꯪꯉꯦ
ꯑꯗꯨꯗꯒꯤꯅꯦ ꯑꯗꯨ ꯑꯗꯨ ꯂꯩꯌꯦꯅ ꯑꯗꯨ ꯑꯗꯨꯒꯤꯗꯒꯤ ꯑꯩꯈꯣꯏꯒꯤ ꯁꯥꯒꯩꯒꯤ ꯃꯤꯁꯤꯡꯁꯦ ꯌꯥꯝꯕꯅꯦꯕꯀꯣ ꯇꯥꯔꯒꯁꯨ ꯂꯥꯛꯄ ꯃꯐꯝꯁꯦ ꯇꯣꯉꯥꯟ ꯇꯣꯉꯥꯟꯕ ꯌꯥꯝ ꯂꯩꯕꯅꯦꯕ ꯑꯗꯣ ꯑꯩꯈꯣꯏꯒꯤ ꯏꯄꯨ ꯈꯣꯏꯅ ꯍꯥꯏꯔꯤꯕꯗꯨ ꯃꯆꯦꯡꯔꯣꯝꯗꯒꯤ ꯂꯥꯛꯄꯅꯤꯅ ꯍꯥꯏꯕꯅꯤ ꯅꯦꯕ
ꯑ ꯑ ꯑꯩꯈꯣꯏ ꯕꯕꯥ ꯍꯣꯏꯅꯁꯨ ꯍꯥꯏꯅꯦ ꯑꯗꯨꯗ ꯑꯩꯈꯣꯏ ꯑꯩꯈꯣꯏ ꯏꯃꯨꯡ ꯒꯤ ꯃꯤ ꯂꯩꯕꯅꯤꯀꯣ ꯍꯥꯏꯌꯦꯕ
ꯎꯝ ꯑꯗꯨ ꯏꯃꯨꯡꯒꯤ ꯃꯤ ꯂꯩꯌꯦ ꯍꯥꯏꯕꯗꯨꯅ ꯍꯥꯏꯐꯦꯠ ꯍꯪꯉꯨꯅꯦ ꯀꯅꯥ ꯀꯅꯥꯔꯅ ꯑꯩ ꯈꯪꯕ ꯑꯩ ꯎꯝ
ꯑꯩꯈꯣꯏ ꯏꯃꯨꯡꯒꯤ ꯃꯤ
ꯑꯗꯨ ꯏ ꯅꯣꯏꯅꯦ ꯍꯥꯏꯔꯤꯁꯦ ꯑꯩꯅ ꯍꯥꯏꯔꯤꯁꯦ ꯂꯥꯁꯇ ꯏꯕꯥꯅꯤꯁꯦ ꯀꯩꯅꯣ ꯁꯣꯏꯗꯅ ꯀꯩꯅꯣꯝꯗꯤ ꯇꯥꯔꯅꯦꯕ
ꯑꯗꯨꯅꯤ
ꯃꯥꯏꯅꯁꯀ ꯃꯥꯏꯅꯁꯀ ꯇꯤꯟꯁꯤꯜꯂꯒꯗꯤ ꯄ꯭ꯂꯁ ꯇꯥꯏ ꯍꯥꯏꯕ ꯇꯥꯔꯅꯤꯕ ꯂꯥꯁꯇ
ꯑ ꯑꯩꯈꯣꯏꯒꯤ ꯃꯤ ꯆꯤꯟ ꯀꯩꯅꯣ ꯆꯤꯡꯗꯒꯤ ꯒꯤ ꯆꯤꯟꯊꯔꯒ ꯑꯗꯨꯗ ꯂꯩꯈꯤꯕ ꯂꯩꯕꯅꯤꯀꯣ ꯍꯥꯏꯕ ꯋꯥꯔꯤ ꯑꯗꯨꯝ ꯇꯥꯏꯌꯦꯕ
ꯎꯝ ꯑꯗꯨꯅꯦ ꯑꯗꯨꯒꯤ ꯑꯩꯈꯣꯏꯒꯤ ꯍꯧꯖꯤꯛꯀꯤ ꯃꯆꯦꯜꯔꯣꯝꯗꯒꯤ ꯂꯥꯛꯄꯗꯤ ꯃꯤꯁꯦ ꯌꯥꯝꯗꯤ ꯌꯥꯝꯗ꯭ꯔꯦ ꯑꯩꯈꯣꯏꯒꯤ ꯁꯥꯒꯩꯗ ꯁꯥꯒꯩꯕꯨꯗꯤ ꯌꯥꯝ ꯂꯩꯌꯦꯀꯣ ꯑꯩꯈꯣꯏꯒꯤ ꯁꯦꯝ ꯁꯥꯒꯩꯗ ꯃꯤꯕꯨꯗꯤ ꯌꯥꯝ ꯂꯩꯀꯣ ꯑꯗꯨꯕꯨ ꯑꯩꯈꯣꯏꯒꯤ ꯁꯣꯝꯗꯒꯤ ꯂꯥꯛꯄꯁꯤꯗꯤ ꯃꯤꯁꯦ ꯌꯥꯝ ꯌꯥꯝꯗ꯭ꯔꯦꯕ
ꯎꯝ
ꯎꯝ ꯅꯪꯗ ꯉꯁꯤꯒꯤ ꯃꯟꯇ꯭ꯔꯤ ꯄꯨꯈ꯭ꯔꯤ ꯃꯅꯤꯡꯒꯤꯗꯣ
ꯑꯥ
ꯑꯗꯨꯗꯁꯨ ꯑꯩꯈꯣꯏ ꯏꯄꯨ ꯏꯕꯣꯛꯀꯤ ꯍꯥꯏꯇꯥꯔꯦꯅꯦ ꯑꯗꯨꯅ ꯏꯕꯣꯛꯀꯤ ꯃꯣꯏꯒꯤ ꯃꯤꯁꯨ ꯂꯩꯕꯅꯦꯕ ꯑꯃꯨꯛ ꯑꯗꯨ ꯀꯨꯏꯔꯕꯅꯤꯅ ꯑꯍꯟꯁꯤꯡꯁꯨ ꯂꯩ ꯇ꯭ꯔꯕ ꯀꯨꯏꯔꯕꯅꯤ ꯅ ꯀꯅꯥ ꯀꯅꯥ ꯂꯩꯕ꯭ꯔꯥ ꯈꯣꯠꯄ꯭ꯔꯥ ꯍꯥꯏꯁꯨ ꯈꯪꯗ꯭ꯔꯦ ꯍꯧꯖꯤꯛꯀꯤ ꯃꯁꯥ ꯃꯁꯥꯒꯤ ꯂꯣꯏꯅ ꯑꯗꯨꯝ ꯂꯩꯅꯈ꯭ꯔꯕꯅꯤꯅ ꯎꯅꯗ꯭ꯔꯕꯅꯤꯅꯀꯣ ꯀꯅꯥꯅ ꯀꯅꯥ ꯑꯣꯏꯕ꯭ꯔꯥ ꯈꯣꯠꯄ꯭ꯔꯥꯁꯨ ꯑꯝꯐꯥꯎ ꯈꯪꯗ꯭ꯔꯦ ꯑꯗꯣ ꯊꯤꯕꯨ ꯊꯤꯒꯠꯂꯗꯤ ꯍꯣꯔꯦꯟ ꯂꯥꯁꯇ ꯑꯩꯅ ꯍꯥꯏꯗꯨꯅꯤ ꯑꯩꯈꯣꯏꯒꯤ ꯁꯦꯕꯣꯠ ꯃꯔꯤ ꯃꯥꯏꯔꯦꯟ ꯃꯔꯤꯗꯧꯅ ꯂꯣꯏꯅ ꯄꯨꯜꯂꯒ ꯂꯣꯏ ꯂꯩꯔꯝꯗꯣꯏꯅꯦ ꯂꯥꯁꯇ
ꯑꯗꯨꯅꯦ ꯑꯗꯨ ꯑꯣꯏꯔꯗꯤ ꯏꯔꯥꯡꯁꯤ ꯂꯣꯏꯔꯀꯥꯟꯗ ꯑꯩꯈꯣꯏ ꯈꯨꯟꯗ ꯂꯥꯛꯑꯣꯅꯦ
ꯂꯥꯛꯀꯅꯤ ꯂꯥꯛꯀꯈꯤꯅꯤ ꯑꯗꯨꯨꯕꯨꯗꯤ
ꯀꯣꯏꯕ ꯂꯥꯛꯑꯣ ꯚꯤꯖꯤꯠ ꯇꯧꯕ ꯂꯥꯛꯑꯣ ꯅꯪꯒꯤ ꯑꯣꯔꯤꯖꯤꯅꯦꯜ ꯈꯨꯜ ꯌꯦꯡꯕ ꯂꯥꯛꯑꯣꯅꯦ
ꯑꯗꯨ ꯂꯥꯛꯀꯦ ꯑꯣ ꯂꯥꯛꯄꯕꯨ ꯂꯥꯛꯑꯦ ꯍꯥꯏꯕꯕꯨ ꯕ꯭ꯂꯥꯏꯟꯗꯗꯤ ꯂꯥꯛꯄ ꯌꯥꯗꯦꯗꯅ ꯑꯗꯨꯅ ꯑꯩ ꯏꯄꯥ ꯑꯩꯈꯣꯏ ꯍꯧꯖꯤꯛ ꯑꯍꯟ ꯂꯩꯕꯁꯤꯡꯗꯣ ꯏꯄꯥ ꯑꯩꯈꯣꯏ ꯏꯄꯥꯈꯣꯏꯁꯨ ꯂꯩꯇ꯭ꯔꯕꯅꯤꯅ ꯍꯧꯖꯤꯛꯇꯤ ꯍꯪꯐꯝꯁꯨ ꯂꯩꯇꯦꯕꯀꯣ ꯏꯕꯣꯛꯈꯣꯏꯁꯨ ꯂꯩꯇ꯭ꯔꯕꯅꯤꯅ ꯑꯗꯨꯅ ꯍꯧꯖꯤꯛ ꯏꯄꯥ ꯑꯍꯟ ꯑꯃ ꯂꯩꯌꯦꯕꯀꯣ ꯃꯉꯣꯟꯗ ꯈꯔ ꯍꯪꯉꯒ ꯍꯤꯁꯇ꯭ꯔꯤꯗꯣ ꯈꯔ ꯍꯪꯉꯒ ꯑꯃ ꯍꯥꯏꯔꯒꯗꯤ ꯑꯩꯈꯣꯏꯁꯨ ꯊꯤꯕ ꯌꯥꯏꯗꯅ ꯑꯗꯨꯒ ꯑꯗꯨꯃꯥꯏꯅ ꯊꯤꯔꯛꯀꯦꯀꯣ ꯇꯕ꯭ꯔꯥ ꯑꯩꯅꯣ ꯍꯥꯏꯕꯗꯨ ꯍꯜꯂꯣ ꯇꯥꯕ꯭ꯔꯣ ꯑꯩꯅ ꯍꯥꯏꯕꯗꯨ ꯅꯪ ꯈꯣꯟꯗꯨ ꯇꯥꯗꯔꯤꯅꯦ ꯀꯩꯗꯧꯕ꯭ꯔꯥ ꯇꯥꯕ꯭ꯔꯣ ꯇꯥꯔꯕꯣ